ꯎꯝ
ꯀꯩꯩꯅꯅ
ꯇꯨꯝꯃꯒꯦꯅ ꯐꯃꯣꯟ ꯊꯥꯔꯒ ꯍꯤꯞꯄꯦ
ꯀꯅꯥ ꯀꯅꯥꯥ ꯇꯨꯝꯒꯗꯣꯏꯅꯣ
ꯊꯣꯝꯇ ꯏꯇꯣꯝꯇ
ꯑꯣ ꯃꯊꯛꯇ
ꯑꯠꯇꯦꯗ ꯑꯩ ꯐꯣꯃꯗꯅꯣ
ꯗ ꯍꯥꯏꯔꯒꯤ ꯄꯁꯦ
ꯇꯣꯝꯗꯨꯅꯅꯦꯊꯇ ꯏꯌꯥꯝꯕ ꯆꯠꯈꯤ ꯍꯥꯏꯅꯦ
ꯎꯝ ꯅꯪꯒꯤ ꯅꯚꯥꯏꯗꯤ ꯑꯗꯨꯝ
ꯃꯆꯥꯒ ꯇꯝꯃꯤ
ꯇꯝ ꯈ꯭ꯔꯕꯣ
ꯑ ꯅ ꯄꯥꯗꯗꯤ ꯐꯣꯟ ꯌꯦꯡꯉ ꯐꯣꯟ ꯌꯦꯡꯒ ꯊꯨꯝꯃꯤ
ꯎꯝ
ꯃꯥꯔꯗꯤ
ꯑꯩꯗꯤ ꯃꯊꯟꯇ ꯍꯥꯏꯔꯒ ꯅꯪ ꯃꯊꯛꯇ ꯇꯨꯝꯕ꯭ꯔꯥ ꯈꯟꯅꯤꯡꯉꯤ
ꯥꯎꯕ꯭ꯔꯥ
ꯀꯔꯤ
ꯍꯔꯥꯎꯒꯦ ꯇꯧꯕ꯭ꯔꯥ
ꯑꯣ ꯍꯔꯥꯎꯦ ꯇꯧꯔꯒ ꯑꯁ ꯍꯔꯥꯎꯗ꯭ꯔꯦ ꯍꯧꯖꯤꯛꯇꯤ ꯀꯞꯅꯤꯡꯉꯦ ꯌꯥꯝ ꯍꯔꯥꯎꯒꯦ ꯇꯧꯔꯒ ꯅꯪ ꯁꯤꯗꯤ ꯇꯂꯗ
ꯑꯗꯨꯗꯤ ꯌꯥꯝ ꯅꯨꯡꯉꯥꯏꯇꯦ
ꯀꯝꯅꯤ ꯏꯊꯟꯇ ꯇꯨꯝꯃꯅꯤ ꯋꯥꯔꯤ ꯁꯥꯕ ꯐꯪꯉꯅꯤ ꯈꯜꯂꯒ
ꯅꯤꯡꯕ ꯀꯥꯏꯔꯦꯅꯦ
ꯎꯝ
ꯅꯤꯡꯕ ꯀꯥꯏꯔꯦꯅꯦ
ꯎꯝ ꯑꯩꯒꯤ ꯊꯃꯣꯏꯅ ꯃꯆꯦꯠ ꯇꯥꯅ ꯀꯥꯏꯈ꯭ꯔꯦ
ꯊꯝꯃꯣꯏ ꯃꯆꯦꯠ ꯇꯥꯕ ꯐꯥꯎꯕ ꯌꯥꯏ ꯊꯃꯥꯏꯅꯗꯕ ꯋꯥꯈꯜ ꯃꯆꯦꯠ ꯃꯆꯦꯠ ꯇꯥꯔꯗꯤ
ꯑꯗꯨꯁꯨ ꯑꯣꯏꯔꯦ ꯆꯞ ꯃꯥꯟꯅꯩ
ꯌꯥꯝ ꯅꯨꯡꯉꯥꯏꯇꯦꯅꯦ ꯌꯗꯤ ꯊꯀꯅꯨꯀꯣ
ꯊꯔ ꯊ
ꯑꯥ
ꯦꯦꯊꯒꯦ
ꯑꯦ ꯊꯃꯣꯏꯗꯤ ꯍꯧꯖꯤꯛꯇ ꯀꯥꯏꯕꯅꯦ ꯉꯁꯥꯏ ꯊꯛꯄ
ꯑꯗꯨꯗꯒꯤ
ꯂꯣꯏꯗ ꯍꯦ ꯗꯣ ꯑꯩ ꯑꯩꯒꯤ ꯑꯩ ꯃꯣꯇꯣꯞꯁꯦ ꯊꯝꯃꯣꯏ ꯌꯥꯝ ꯋꯥꯅ ꯍꯤꯡꯕ ꯃꯥꯜꯂꯦꯅꯦ
ꯎꯝ ꯑꯗꯨꯁꯨ ꯃꯤ ꯑꯃꯅ
ꯃꯤ ꯑꯃꯗ ꯀꯅꯥꯅꯣ ꯑꯩꯗꯤ ꯆꯤꯡꯅꯕ ꯑꯃ ꯂꯩ
ꯑꯗꯨ ꯑꯣꯏꯔꯦ
ꯑꯣ ꯑꯩ ꯈꯟꯕꯗꯒ ꯆꯞ ꯃꯥꯟꯅꯩꯕ ꯅꯥꯟ ꯅꯠꯇꯦ ꯑꯁ ꯐ ꯑꯗꯣ ꯅꯪꯗꯤ ꯇꯨꯝꯅꯤꯡꯗ꯭ꯔꯦꯀꯣ
ꯑꯁꯦ ꯌꯥꯝ ꯇꯨꯝꯅꯤꯡꯕꯗꯤ ꯑꯣꯏꯖꯔꯤ
ꯎꯝ
ꯈꯕꯤꯗ ꯍꯟꯗꯛꯁꯦ ꯍꯛꯆꯥꯡ ꯌꯥꯝ ꯐꯕ ꯃꯥꯂꯦ ꯇꯨꯝ ꯈꯗꯤ ꯈꯪꯗ꯭ꯔꯦ
ꯅꯧꯅ ꯑꯗꯨꯃꯥꯏꯅ ꯇꯧꯕ ꯑꯣꯏꯔꯦ
ꯑꯗꯨ ꯀꯗ ꯍꯛꯆꯥꯡꯁ ꯌꯥꯝ ꯐꯔꯛꯈ꯭ꯔꯦ ꯂ ꯂꯩ
ꯍꯥꯥ
ꯂꯏ ꯈꯔꯦ
ꯣꯏꯗ꯭ꯔꯦ ꯅꯣꯏꯗꯦꯗ ꯑꯗꯨꯝ ꯆꯞ ꯃꯥꯟꯅꯩꯗ ꯑꯩꯗꯤ ꯀ꯭ꯔ ꯀꯪꯒꯨ ꯃꯥꯂꯅ ꯌꯦꯉꯅꯦꯦ
ꯑꯦꯍ ꯅꯣꯛꯅꯤ ꯍꯦ ꯅꯪꯁꯨꯣ
ꯁꯦꯡꯕꯅꯦ ꯅꯪ ꯊꯥꯔꯛꯄ ꯉꯁꯥꯏ ꯊꯥꯔꯛꯄ ꯄꯣꯇꯣꯗꯣ ꯌꯦꯡꯒ ꯍꯟꯗꯥꯛꯁꯦ ꯈꯔ ꯀꯥꯡꯒꯨꯝ ꯇꯧꯋꯦ ꯋꯥꯕ ꯋꯥꯕꯒꯤ ꯑꯣꯏꯕ꯭ꯔꯥꯅ ꯈꯜꯂꯤꯕꯅꯦ ꯍꯥꯏꯗꯤ
ꯋꯥꯦ ꯍꯦ ꯍꯦꯟꯅ ꯅꯣꯗꯤ
ꯑꯁꯅ ꯑꯣꯏꯔꯤꯦ
ꯑ
ꯅꯪꯒꯤ ꯋꯥꯍꯩꯁꯤꯗꯤ ꯄ꯭ꯔꯤꯊꯤꯕꯤꯁꯦ ꯃꯊꯛ ꯃꯈꯥ ꯑꯣꯟꯒꯦ ꯇꯧꯏꯦ
ꯑ ꯌꯨꯝꯗ ꯑꯗꯨꯝ ꯂꯩꯔꯗꯤꯦ ꯍꯛꯆꯥꯡ ꯁꯣꯟꯕ ꯀꯪꯕꯅꯦ ꯑꯩꯗꯤ ꯃꯥꯏ ꯆꯠꯊꯣꯛ ꯆꯠꯁꯤꯟ ꯇꯧꯔꯒ ꯆꯥꯛ ꯆꯥꯔꯒ ꯐꯖꯅ ꯇꯨꯝꯕꯅꯤꯅꯀꯣ ꯀꯥꯡꯕ ꯌꯥꯝ ꯐꯒꯅꯤ
ꯑꯁ ꯍꯥꯟꯅ ꯑꯗꯨꯃꯥꯏꯅ ꯇꯧꯒꯗꯕꯅꯤꯅ ꯑꯗꯨꯗꯤ
ꯑꯗꯣ ꯋꯥꯏꯅ ꯅꯣꯏꯕ ꯍꯥꯏꯕꯁꯤꯁꯨ ꯋꯥꯏ
ꯑ ꯍꯧꯖꯤꯛ ꯅꯪ ꯑꯗꯨꯃꯥꯏꯅ ꯇꯧꯕꯗꯣ ꯌꯥꯝ ꯐꯔꯕꯅꯦꯀꯣ ꯍꯥꯏꯗꯤ ꯆꯠꯊꯣꯛ ꯆꯠꯁꯤꯟ ꯋꯥꯕ ꯈꯣꯠꯄ ꯄꯣꯊꯥꯕ ꯃꯇꯝꯗ ꯐꯖꯅ ꯄꯣꯊꯥꯕ
ꯎꯝ
ꯌꯥꯝ ꯐꯩꯀꯣ
ꯍꯣꯏ ꯍꯥꯟꯅꯗꯤ ꯑꯗꯨꯝ ꯄꯣꯊꯥ ꯄꯣꯊꯥꯃꯟꯕꯒꯤ ꯀꯥꯡꯒ ꯈ ꯅꯨꯡꯊꯤꯟꯁꯨ ꯇꯨꯝꯃꯤ ꯅꯨꯡꯗꯥꯡꯁꯨ ꯇꯨꯝꯃꯤ
ꯀꯨꯏꯅ ꯑꯗꯨꯃꯥꯏꯅ ꯅꯍꯥꯟ ꯑꯗꯨꯃꯥꯏꯅ ꯄꯣꯊꯥꯔꯗꯤ ꯀꯨꯏꯗꯤ ꯀꯨꯏꯗꯧ ꯃꯥꯟꯗ꯭ꯔꯦꯍꯦ ꯑꯗꯨꯗꯤ
ꯇꯥꯅꯤꯡꯗꯦ ꯅꯁꯛꯇꯨꯒ ꯅꯪ
ꯑꯩꯗꯤ ꯌꯥꯝ ꯏꯁꯣꯔꯗ ꯊꯒꯠ ꯊꯒꯠꯁꯤ
ꯑ
ꯑꯩꯗꯤ ꯍꯥꯏꯕꯗ ꯌꯥꯝ ꯍꯥꯏꯅꯤꯡꯕ ꯑꯗꯣ ꯀꯔꯤ ꯍꯥꯏꯁꯤꯔꯥ ꯍꯥꯏꯗꯤ ꯂꯩꯇꯣꯟꯗꯗꯤ ꯑꯗꯨꯝ ꯋꯥꯍꯩꯁꯤꯡꯗꯣ ꯑꯗꯨꯝ ꯂꯩꯕꯀꯣ ꯉ ꯅꯥꯀꯣꯡꯅꯗꯤ ꯍꯥꯏꯗꯣꯛꯄ ꯉꯝꯗꯕꯗꯣ
ꯎꯝ ꯑꯩꯁꯨ
ꯅꯪꯁꯨ ꯑꯗꯨꯃꯥꯏꯅ ꯇꯧꯕ꯭ꯔꯥ
ꯈꯣꯡꯄꯥꯛꯅ ꯇꯥꯗꯦ
ꯑꯁ ꯅꯤ ꯆꯞ ꯆꯞ ꯆꯞ ꯃꯅꯥꯏꯀꯣ
ꯎꯝ
ꯀ꯭ꯔꯤꯒꯤꯔꯥ
ꯃꯊꯟꯇꯥ ꯍꯥꯡꯉꯨ
ꯑꯦ
ꯀꯔꯤꯅꯣ ꯍꯥꯏꯅ ꯏꯊꯟꯇ ꯍꯥꯡꯉꯣ ꯏꯊꯟꯇ ꯄꯥꯎꯈꯣꯝ ꯄꯤꯌꯨ
ꯈꯣꯡꯕ꯭ꯔꯥ ꯌꯦꯡꯕ ꯇꯥꯔꯦ ꯍꯣꯔꯦꯟ
ꯎꯝ ꯌꯦꯉꯣ
ꯎꯃ ꯅꯣꯢ ꯏꯃꯨꯡꯁꯤꯡꯗꯤ ꯇꯨꯝꯅꯈ꯭ꯔꯕꯣ
ꯇꯨꯝꯃꯝꯃꯅꯤ ꯎꯝ ꯍꯥꯢꯗꯤ ꯍꯣꯔꯦꯟ ꯌꯦꯡꯅꯤꯡꯉꯥꯏꯀꯣ
ꯎꯝ
ꯑꯩꯈꯣꯏ ꯃꯥꯒ ꯈꯣꯏꯒ ꯍꯥꯏꯔꯤꯁꯦꯀ ꯑꯩꯈꯣꯏꯗ ꯑꯩꯈꯣꯏꯗꯤ ꯇꯨꯝꯃꯝꯃꯣꯏ
ꯎꯝ ꯅꯣꯏ ꯅꯣꯏ ꯃꯥꯗꯤ ꯅꯣꯏ ꯃꯥꯁꯨ ꯑꯗꯨꯝ ꯌꯦꯡꯕ꯭ꯔꯣ
ꯑꯁꯃꯥꯏꯒꯤ ꯀꯥꯡꯈꯜ ꯃꯊꯞꯇ ꯊꯝꯒꯅꯦꯕꯀꯣ ꯅꯪ ꯑꯃꯨꯛ ꯍꯧꯒꯠꯂꯒ ꯑꯃꯨꯛ ꯌꯦꯡꯒꯅꯤ ꯑꯃꯨꯛ ꯇꯨꯝꯒꯅꯤ ꯇꯧꯅꯤ
ꯑꯁ
ꯊꯥꯔꯒ ꯊꯝꯕꯅꯤ
ꯌꯥꯝ ꯅꯨꯡꯉꯥꯏꯅꯦ ꯄꯨꯔꯥ ꯁꯔꯀꯥꯔꯅꯅꯦ ꯃꯣꯏ ꯇꯧꯕꯁꯦ
ꯅꯣꯢꯖꯨ ꯍꯥꯄꯨ ꯀꯩꯅꯣ
ꯑꯩꯈꯣꯏꯗꯤ ꯌꯥꯏꯅꯦ ꯑꯗꯨꯁꯨ
ꯎꯝ ꯄꯪꯈꯥꯏ ꯃꯊꯛꯇ ꯊꯝꯃꯒ ꯇꯨꯝꯃꯨ
ꯇꯁꯤꯔꯥ ꯈꯪꯗꯅꯦ
ꯑꯗꯣ ꯇꯧꯕꯗꯣ ꯀꯩꯅꯣꯗꯤ ꯇꯧꯋ ꯃꯤꯅ ꯀꯩꯀꯩ ꯐꯣꯟ ꯇꯧꯔꯛꯑꯁꯨ ꯈꯪꯅꯤꯉꯥꯏꯗꯤ ꯇꯧꯋꯣ
ꯑꯦ ꯑꯗꯨꯃꯥꯏꯅ ꯇꯧꯔꯗꯤ ꯃꯤ ꯂꯣꯏꯅꯃꯛꯄꯨ
ꯌꯥꯝ ꯂꯨꯕ
ꯌꯥꯝ ꯂꯨꯕ ꯂ ꯂꯥꯛꯑꯦ ꯀ ꯍꯥꯏꯔꯒ ꯅꯪ ꯄꯥꯏꯈꯠ ꯑꯗꯤ
ꯑꯗꯨꯃꯥꯏꯅ ꯇꯧꯔꯒ ꯑꯗꯨꯃꯥꯏꯅ ꯃꯊꯛꯇ ꯊꯝꯃꯒꯅꯦ ꯈꯪꯅꯕ ꯐꯣꯟꯗ ꯊꯝꯃꯗꯤ ꯂꯣꯏꯅꯃꯛꯄꯨ ꯗꯤꯁꯇꯥꯔꯕ ꯇꯧꯔꯣꯏꯗ꯭ꯔꯣ
ꯇꯧꯁꯅꯨ ꯑꯣꯏꯅ
ꯑꯦ ꯑꯩꯗꯤ ꯄꯥꯝꯗꯦ
ꯑꯩꯗꯤ ꯄꯃꯦ
ꯑꯩꯗꯤ ꯄꯥꯝꯗꯦ
ꯑꯗꯨ ꯄꯥꯝꯃꯦ ꯑꯩꯗꯤ ꯀꯔꯤꯒꯨꯝꯕ ꯂꯩꯗꯅꯀꯣ
ꯅꯪ ꯄꯥꯃꯁꯨ ꯑꯩꯗꯤ ꯄꯥꯝꯗꯦ ꯑꯗꯨꯣ ꯑꯩꯒꯤ ꯐꯣꯟ ꯑꯅ ꯇꯄ ꯇꯥꯔꯦꯅꯦ ꯅꯠꯇ꯭ꯔꯥ
ꯑꯣꯏꯔꯣ ꯑꯣꯏꯔꯣ ꯅꯪ ꯉꯝꯖꯔꯣ
ꯁꯨꯝꯁꯨ ꯁꯨꯝꯕ ꯉꯝꯁꯨ ꯉꯝꯕ
ꯉꯝꯃꯣ ꯆꯨꯝꯁꯨ ꯆꯨꯝꯃꯣ ꯉꯝꯁꯨ ꯉꯝꯃꯣ
ꯎꯝ
ꯋꯥ ꯉꯥꯡꯅꯤꯡꯗꯦ
ꯋꯥ ꯉꯥꯡꯅꯤꯡꯗꯦ
ꯑꯗꯣ ꯉꯥꯡꯗꯤ ꯉꯥꯡꯒꯅꯤ
ꯉꯥꯡꯅꯤꯡꯗꯦ ꯍꯥꯏꯔꯒ ꯉꯥꯡꯒꯅꯤ ꯀ
ꯎꯝ
ꯀꯔꯤ ꯅꯪ ꯅꯪꯅ ꯍꯥꯏꯔꯤꯕ ꯑꯥꯔꯊ ꯄꯤꯌꯨ꯫
ꯑꯩꯅ ꯍꯥꯏꯕꯁꯦ ꯉꯥꯡꯗꯦ ꯉꯥꯡꯅꯤꯡꯗꯦ ꯑꯗꯨꯕꯨ ꯅꯪꯒꯤ ꯈꯣꯟꯖꯦꯜꯗꯣ ꯇꯥꯅꯤꯡꯕꯒꯤ ꯉꯥꯡꯕ꯫
ꯑꯁ
ꯅꯠꯇ꯭ꯔꯗꯤꯅꯦ ꯋꯥ ꯉꯥꯡꯉꯔꯣꯏꯕ ꯑꯗꯨꯅ
ꯑꯁ
ꯅꯪꯒꯤ ꯈꯣꯟꯖꯦꯜꯅ ꯃꯔ ꯃꯔꯨ ꯑꯣꯏꯔꯕ ꯑꯩꯒꯤ ꯁꯥꯎꯕꯒꯤ ꯁꯥꯎꯕ ꯃꯍꯨꯠ ꯑꯁꯥꯎꯕꯗꯒꯤꯗꯤ ꯅꯪꯒꯤ ꯈꯣꯟꯖꯦꯟꯅ ꯍꯦꯟꯅ ꯃꯔꯨ ꯑꯣꯏꯌꯦ꯫ ꯑꯦ ꯑꯗꯨꯒꯤ
ꯏꯒꯤ ꯑꯩ ꯑꯩ ꯑꯩꯒꯤ ꯃꯔꯨꯞꯁꯦ ꯑꯐ ꯑꯐꯕ ꯄꯥꯎꯇꯥꯛꯗꯤ ꯃꯌꯥꯝ ꯄꯤꯌꯦꯅꯦ꯫
ꯎꯝ ꯇꯝꯁꯤꯜꯂꯨ ꯑꯗꯨꯒ ꯅꯪꯅ ꯑꯇꯣꯞꯄ ꯅꯨꯄꯤꯗ ꯑꯃꯨꯛ ꯍꯥꯏꯌꯣ ꯑꯩ ꯒ꯭ꯌꯥꯟ ꯇꯥꯗ꯭ꯔꯦ꯫
ꯑꯩꯅ ꯇꯥꯛꯄꯤ ꯇꯥꯛꯄꯤ ꯑ ꯃꯥꯅ ꯃꯤ ꯑꯇꯣꯞꯄꯗ ꯍꯥꯏꯔꯒ ꯅꯨꯄꯤ ꯑꯇꯣꯞꯄ ꯈꯥꯏꯔꯒ ꯂꯩꯌꯦꯅ ꯅꯡ꯫
ꯗꯤ ꯃꯤ ꯈꯥꯏꯕ ꯍꯩꯇꯦꯍꯦ
ꯆꯤꯟ ꯊꯤꯔꯅꯨ
ꯊꯤꯗꯦꯍꯦ
ꯅꯨꯄꯤꯒ ꯈꯠꯇ ꯅꯨꯄꯤꯒ ꯈꯠꯇ ꯋꯥꯔꯤ ꯁꯥ ꯁꯥ ꯂꯩꯌꯦ꯫
ꯄꯣꯛꯄꯗꯒꯤ ꯏꯁ ꯆꯤꯟ ꯊꯤꯕ ꯍꯩꯇꯦꯍꯦ ꯊꯤꯁꯨ ꯊꯤꯗ꯭ꯔꯤ ꯊꯤꯁꯨ ꯊꯤꯔꯣꯏ꯫
ꯏꯌꯥꯔꯦ ꯁꯛꯇꯨꯒ
ꯑꯦ ꯀꯩꯗꯧꯔꯤꯒꯦ ꯏꯁꯥ ꯒꯟꯊꯤꯔꯔꯕꯣ
ꯅꯪꯒꯤ ꯅꯨꯄꯤ ꯈꯣꯏꯗ ꯍꯪꯉꯨ
ꯌꯦꯡꯕ ꯌꯥꯗ꯭ꯔꯕꯣ ꯏꯌꯥ ꯌꯥꯗ꯭ꯔꯕꯣ ꯍꯥꯏꯖꯦ ꯉꯥ
ꯇꯥꯅꯤꯡꯗꯦꯍꯦ
ꯇꯥꯅꯤꯡꯉꯝꯃꯣꯏꯅꯦ ꯅꯪꯗꯤ ꯑꯩꯅ ꯍꯥꯏꯔꯗꯤ
ꯌꯦꯡꯅꯤꯡꯗꯦꯀꯣ
ꯎꯁꯨ ꯎꯗꯅ ꯀꯝ ꯀꯔꯤꯒꯤ ꯌꯦꯡꯅꯤꯡꯗꯦ꯫
ꯐꯨꯔꯛꯀꯅꯤ
ꯅꯪꯒꯤꯁꯦ ꯗꯣꯡ ꯗꯣꯡ ꯆꯤꯟꯊꯤꯅꯦ
ꯐꯅꯤꯡꯗꯦ
ꯇꯥꯅꯤꯡꯉꯝꯃꯣꯏ ꯇꯥꯅꯤꯡꯉꯝꯃꯣꯏ ꯅꯪꯗꯤ
ꯈ ꯇꯥꯅꯤꯡꯗꯦ
ꯅ ꯎꯝ ꯅꯥꯀꯣꯡꯗꯣ ꯑꯣꯞꯁꯤꯜꯂꯒ ꯇꯨꯃꯣ ꯑꯗꯨꯗꯤ꯫
ꯇꯨꯝꯃꯤꯅꯦ ꯎꯞꯁꯤꯜꯂꯒ ꯑꯗꯨꯁꯨ ꯑꯗꯨꯝ ꯇꯥꯏ꯫
ꯑꯗꯨꯗꯤ ꯑꯩ ꯑꯩꯗꯤ ꯈꯪꯗ꯭ꯔꯦ
ꯎꯝ ꯇꯥꯍꯜꯂꯛꯀꯅꯨ
ꯑꯗꯨꯗꯤ ꯑꯩ ꯇꯨꯝꯃꯒꯦ
ꯂꯀꯅ
ꯉꯪꯅ ꯇꯝꯕ꯭ꯔꯥ ꯐꯔꯦ ꯑꯗꯨꯗꯤ
ꯇꯨꯡꯒꯅ
ꯇꯅ ꯀꯔꯤꯗ ꯍꯥꯏꯕ
ꯑꯩꯒ ꯑꯗꯨꯝ ꯑꯗꯨꯝ ꯑꯩꯒꯤ ꯈꯨꯣꯟꯗꯣ ꯇꯥꯎ
ꯑꯣꯏ ꯇꯁꯦꯕ ꯎꯝ
ꯍꯣꯏ
ꯎꯝ
ꯎ ꯍꯥꯏꯔꯤꯁ ꯎ ꯑꯃ ꯑꯅꯤ ꯍꯨꯝꯔꯤ ꯄꯥꯎ
ꯑꯦꯕꯗꯤ ꯆ ꯑꯗꯨꯒꯨꯝꯕꯗꯣ ꯑꯩ ꯈ꯭ꯋꯥꯏꯗꯒꯤ ꯄꯟꯕꯅꯤ ꯀꯟꯖꯔ ꯀꯩꯗꯧꯔꯤꯅꯣ ꯅꯪꯕꯨ ꯀꯔꯤ ꯊꯕꯛꯅꯣ ꯍꯧꯖꯤꯛ ꯇꯧꯔꯤꯗꯨꯕꯨ
ꯑꯥ
ꯇꯜꯂꯤꯀ ꯑꯩꯗꯤ
ꯀꯔꯤꯅꯣ ꯑꯩ ꯀꯩꯁꯨ ꯇꯣꯜꯂꯤꯦ ꯀꯩꯅꯣ
ꯑꯃꯗꯤ ꯇꯧꯋꯦ
ꯀꯩꯁꯦ ꯇꯗ ꯍ
ꯀꯩꯅꯣ ꯑꯃꯗꯤ ꯇꯧꯋꯦꯅ
ꯀꯩꯗꯧꯕ ꯑꯗꯨꯝ ꯌꯦꯡꯝꯕ ꯌꯦꯡꯗ꯭ꯔꯦ ꯑꯩꯅ ꯀꯔꯤꯅꯣꯝꯃ ꯏ ꯊꯣꯛꯄ ꯑꯗꯨꯁꯨ ꯌꯦꯡꯕꯀꯣ
ꯎꯝ
ꯌꯦꯡꯗ꯭ꯔꯦꯗ ꯊꯥꯃ꯭ꯔꯦ ꯎꯝ